ꯍꯜꯂꯣ ꯆꯥꯛ ꯆꯥꯔꯕꯣ
ꯍꯜꯂꯣ
ꯆꯥꯛ ꯆꯥꯔꯕꯣ
ꯆꯥꯛ ꯇꯣꯛꯇ ꯉꯥꯏꯔꯤꯗ ꯍꯧꯖꯤꯛꯇ ꯂꯣꯏꯗ ꯉꯥꯏꯔꯤ ꯆꯥꯛꯀ ꯆꯥꯕ
ꯑꯁꯤꯗ ꯐꯣꯟ ꯄꯥꯏꯕꯒ ꯑꯝꯇ ꯁꯪꯗꯦ ꯑꯩꯁꯨ
ꯍꯥ
ꯑꯩꯁꯨ ꯐꯣꯟ ꯄꯥꯏꯕꯒ ꯑꯝꯇ ꯁꯪꯗꯦ ꯍꯥꯏꯕ ꯉꯁꯤꯗꯤ
ꯑꯗꯨꯅꯦ ꯑꯩꯁꯨꯅꯦ ꯁꯪꯗꯦ ꯀꯣꯛꯀ ꯆꯤꯛꯏ ꯍꯤꯟꯖꯥꯡꯁꯦ ꯀꯩꯅꯣ ꯇꯧꯋꯦ ꯑꯃꯥ ꯁꯦꯕꯣꯠ ꯉꯥꯔꯤ ꯁꯦꯕꯣꯠꯅꯦ ꯉꯥꯔꯤ ꯀꯩꯀꯩ ꯉꯥꯎꯃꯤꯟꯅꯕꯗꯣ ꯈꯪꯕ꯭ꯔꯥ ꯀꯪꯅ ꯇꯧꯔꯒ ꯑꯗꯨꯗꯣ ꯉꯧꯔꯦ ꯅ ꯑꯗꯨꯒ ꯆꯥꯔꯦ ꯑꯗꯨꯒꯤ ꯉꯧꯕꯒꯤꯀꯣ ꯑꯁ ꯑꯗꯨꯒꯤ ꯉꯧꯕꯒꯤ ꯑꯂꯨ ꯊꯥꯗꯕꯗ ꯊꯥꯎ ꯑ ꯊꯥꯎ ꯆꯣꯡꯉ ꯈꯨꯠꯁꯦ ꯏꯁꯤꯡ ꯍꯥꯥꯟꯂ ꯄꯣꯝ ꯂꯩꯔꯦ ꯍꯥꯏꯕ ꯈꯨꯠꯁꯦ ꯈꯨꯆꯥꯎ ꯑꯃ
ꯎꯍꯧꯗ꯭ꯔꯕ ꯅꯪꯗꯤ
ꯎꯍꯧꯗꯕ ꯍꯥꯏꯁꯦ ꯃꯥ ꯊꯥꯗꯕꯗ ꯌꯥꯝ ꯀꯟꯅ ꯊꯥꯗꯕꯁꯨ ꯅꯠꯇꯦꯕꯀꯣ
ꯎꯝ
ꯐꯠ ꯂꯥꯎꯅ ꯊꯥꯗꯕꯗꯅ ꯐꯠ ꯂꯥꯎꯅ ꯐꯠ ꯂꯥꯎꯅ ꯆꯣꯉꯛꯄꯗꯣ
ꯎꯝ
ꯑꯗꯨꯃꯥꯏꯅ ꯇꯧꯔꯒ ꯈꯨꯅꯥ ꯑꯃ ꯁꯥ ꯂꯩ ꯍꯥꯏꯕ ꯃꯐꯝ ꯃꯅꯤ ꯑꯃꯗꯤ ꯄꯤꯛꯑꯦꯕ ꯑꯃꯗꯤ ꯆꯥꯎꯋꯦꯕ
ꯆꯦ ꯃꯣ ꯍꯜꯂꯛꯕꯒꯕꯨ ꯆꯥꯁꯜꯂꯦ
ꯀ꯭ꯁꯤꯌꯥ
ꯀꯈꯤꯁꯥꯏꯈꯜ ꯆꯥꯔꯦ ꯀꯖꯤꯗꯤ ꯉꯥꯛꯇꯥꯒꯗꯕꯅ ꯑꯣꯏꯇꯥꯔꯁꯨ ꯃꯌꯥꯝ ꯍꯧꯕꯒꯤ ꯑꯃ ꯇꯧꯕꯗꯣ ꯋꯥꯕꯗꯣ ꯑꯞꯄꯗꯨꯕꯨꯗꯤ ꯀꯩꯅꯣ ꯑꯣꯏꯗꯣꯏꯅꯤꯗ ꯎꯝ ꯑꯩꯅ ꯑꯍꯜ ꯑꯣꯏꯔꯣꯝꯗ ꯆꯥꯕ ꯕꯣꯛꯁꯌꯥꯋ ꯑꯣꯏ ꯍ ꯑꯩ
ꯀꯩꯕ
ꯆꯥꯛ ꯆꯥꯕ ꯆꯠꯂꯨꯕꯅꯦꯕ
ꯎꯝ
ꯊ ꯑꯃ ꯍꯦꯒ ꯂꯝꯃꯟ
ꯁꯤ ꯈꯥꯎꯅ ꯀꯣꯁꯤꯣ ꯀꯣꯁꯥꯎꯅꯁꯨ ꯁꯅꯗ ꯉꯁꯥ ꯅꯨꯅꯨꯡꯗꯟꯁꯤꯅꯦ
ꯁꯖꯥꯝ ꯁꯥꯕꯅꯤ ꯑꯗꯨꯕꯗ
ꯑꯗꯨꯗꯒꯤ ꯀꯩꯅꯣ ꯇꯧꯕ ꯑꯩꯈꯣꯏ ꯑꯍꯨꯝ ꯀꯨꯞꯁꯨ ꯇꯧꯔꯒ ꯆꯦꯡꯉ ꯇꯧꯔꯦ ꯆꯦꯡ ꯉꯧꯔꯦ ꯑꯗꯨ ꯑ ꯀꯨꯞꯁꯨ ꯇꯧꯔ ꯆꯥꯔꯦ ꯈꯨ ꯁꯨ
ꯁꯨ ꯑꯗꯨꯃ ꯑꯗꯨ ꯆꯠꯅꯤꯡ ꯍꯥꯏꯕꯗꯤ ꯑꯩꯈꯣꯏ ꯁꯨꯝ ꯆꯄꯥꯡ ꯆꯥꯗꯕ ꯑꯣꯏꯌꯦꯕ ꯊꯉꯦꯃ
ꯃꯣꯔꯣꯛꯇꯨꯁꯨ ꯌꯥꯝ ꯁꯥꯕ ꯃꯣꯇꯣꯔ ꯁꯥꯕ ꯁꯥꯔꯁꯨ ꯑꯗꯨꯝ ꯀꯩꯅꯣ ꯇꯧꯕꯗꯣ ꯍꯥꯏꯐꯗꯤ ꯍꯥꯏꯗꯤ ꯈꯪꯗꯦꯔ ꯍꯥꯎꯗ ꯍꯥꯎ ꯍꯥꯎꯕ ꯍꯥꯏꯁꯦ ꯈꯤꯇꯪꯗꯤ ꯋꯥꯠꯂꯦꯕꯀꯣ ꯃꯍꯥꯎ
ꯎꯝ
ꯑ ꯍꯥꯎꯗꯤ ꯑꯗꯨꯝ ꯍꯥꯎꯣꯏ
ꯑꯤ ꯌꯧꯒꯤꯛ ꯀ ꯀꯇ ꯄ ꯄꯔꯇꯝꯕ ꯔꯥꯏꯁ ꯀꯨꯀꯔꯗꯨꯁꯨ ꯑꯣꯏꯕꯒꯤ ꯑꯗꯨ ꯍꯥꯎꯗꯗꯤ ꯄ ꯀꯧꯔꯥꯁꯨ ꯑꯗꯨꯝ ꯍꯥꯎꯋꯤ ꯆꯥꯥꯁꯟꯈꯔꯦ ꯑꯗꯨꯝ ꯌꯥꯅꯤ ꯌꯥꯝꯅꯥꯕꯇ ꯁꯪꯒ꯭ꯔ
ꯑꯁ ꯑꯩꯈꯣꯏ ꯀꯩꯅꯣꯝꯕꯨ ꯆꯥꯅꯤꯡꯉꯗꯤ ꯑꯩꯈꯣꯏ ꯑꯍꯨꯝ ꯑꯗꯨꯝ ꯄꯨꯜꯂꯦ ꯑꯗꯨꯒ ꯑꯗꯨꯝ ꯆꯥꯗꯣꯏꯅꯤ
ꯑ ꯍꯣ ꯅ ꯄꯥꯇꯁꯨ ꯩꯅꯤ
ꯅꯨꯡꯉꯥꯏ ꯑꯗꯩ ꯑꯩꯈꯣꯏ
ꯄꯔꯖ ꯁꯦ ꯎꯝ ꯃꯥ ꯃꯤ ꯆꯒ ꯊ ꯈꯔꯃꯤ ꯑꯣꯏꯕꯩꯅꯦꯕ
ꯎꯝ ꯅꯨꯡꯉꯥꯏ ꯍꯥꯏꯕ
ꯍ ꯊ ꯈꯥꯟꯅꯃꯤ ꯑꯣꯏꯔꯕꯀꯣ
ꯎꯝ
ꯇꯧꯔꯣꯏꯗꯣꯏꯅꯤ ꯍꯥꯏꯕ
ꯃꯥꯅꯦ ꯑꯗꯨꯅ ꯑꯃ ꯅꯨꯡꯉꯥꯏꯕꯗꯣ ꯆꯥꯕ ꯈꯣꯠꯄ ꯇꯧꯕ ꯅꯨꯡꯉꯥꯏꯕꯅꯤꯅꯀꯣ ꯅꯨꯡꯉꯥꯏꯕ ꯑꯃꯔꯣꯝꯗ ꯌꯥꯝ ꯊꯤꯅ ꯅꯨꯡꯉꯥꯏꯈ꯭ꯔꯖꯥꯠ ꯍꯧꯅ ꯍꯧꯅꯔꯒ ꯈ꯭ꯔꯤꯁꯤꯗꯣ ꯑꯃꯨꯛꯀꯁꯨ ꯍꯧꯔ ꯆꯥꯁꯤꯅꯁꯨ ꯍꯥꯏꯅꯕꯅꯦ ꯉꯔꯥꯡ
ꯅꯍꯥꯟꯒꯤ ꯈꯍꯥꯎ ꯑꯃꯅꯦ ꯑꯣ ꯍꯥꯎꯕꯅꯦ ꯅꯍꯥꯟꯁꯤꯁꯨ ꯍꯥꯎꯕ ꯍꯥꯏꯥꯟꯁꯨ ꯌꯥꯝ ꯊꯤꯅ ꯍꯥꯎꯔꯦ ꯌꯥ ꯀꯣꯛ ꯁꯤꯃꯤ ꯀꯣꯛꯁꯦ ꯀꯃ ꯍꯖ ꯆꯦ ꯑꯃ ꯁꯥꯕꯒꯤꯁꯤ ꯏꯔ ꯀꯔꯤꯅꯣ ꯀꯒ꯭ꯌꯥꯃꯦꯟ ꯇꯥꯔꯦꯀꯣꯈꯨꯁꯤ ꯀꯃꯅꯤ ꯑꯥ
ꯅꯨꯡ ꯉꯥꯡ ꯂꯩ ꯇꯨꯝꯃꯟꯗꯕꯅꯤ ꯁꯥꯁꯨ ꯌꯥꯝ ꯁꯥꯕꯅꯦꯕ ꯑꯗꯨꯖꯤꯛꯀꯥꯟ ꯅꯨꯡꯁꯥ ꯅꯨꯡꯗꯤ ꯌꯥꯝ ꯁꯥꯗ꯭ꯔꯦꯥ
ꯎꯝ ꯁꯥꯕ ꯍꯥꯏꯁꯦ ꯑꯃ ꯀꯩꯅꯣ ꯇꯧꯔꯣ ꯍꯥꯏꯗꯤ ꯅꯨꯡꯁꯥꯕ ꯁꯥꯕ ꯍꯥꯏꯁꯦ ꯅꯨꯡꯁ ꯅꯨꯡꯁꯥꯗꯤ ꯑꯃ ꯄꯥꯛ ꯁꯥꯗ꯭ꯔꯒ ꯑꯃ ꯅꯨꯡꯁꯥ ꯃꯃꯥꯡ ꯉꯍꯥꯛꯇꯪ ꯑꯃꯨꯛ ꯁꯥꯈꯤꯕ ꯑꯃꯛ ꯑꯣꯝ ꯆꯥꯛꯅꯔ ꯂꯩꯍꯧꯕꯗꯣ
ꯁ ꯀꯥꯏꯗꯈꯣ ꯑꯩꯁꯦ ꯑꯩ ꯀꯥꯟꯗ ꯁꯥꯏꯑꯦ ꯍ ꯀꯥꯁꯦ ꯇ ꯅꯪꯒꯔ ꯑꯁꯣꯝ ꯀꯥꯕ ꯌꯥꯎꯔꯣ ꯅꯨꯡꯁꯤꯠ ꯎꯝ ꯎꯝ ꯎꯝ ꯅꯨꯡꯁꯥ ꯃꯉꯥꯜ ꯎꯕꯗꯣ ꯈꯪꯕ꯭ꯔꯥ ꯁꯥꯕꯒꯤꯦ
ꯗꯥꯏꯔꯦꯛ ꯌꯩꯕꯩꯅꯦ ꯑꯗꯨꯕꯨꯗꯤ
ꯍꯣꯏ ꯑꯁꯝꯗ ꯃꯅꯤ ꯅ ꯂꯩꯕꯗꯣ
ꯎꯝ
ꯑꯗꯨ ꯁꯥꯏꯕ ꯌꯥꯝ ꯅꯨꯡꯗꯥꯡ ꯇꯨꯝꯃꯤꯁꯦ ꯃꯩ ꯃꯨꯊꯠꯂꯅꯤ ꯑꯩ ꯑꯩ ꯑꯗꯨꯝ ꯃꯌ ꯃꯨꯟꯊꯠꯂꯅꯤ ꯑꯗꯨ ꯐꯦꯟ ꯑꯃ ꯃꯆꯥꯗꯣ ꯄꯨꯁꯤꯜꯂꯅꯤ ꯑꯗꯨ ꯃꯍ ꯑꯗꯨꯝ ꯊꯥ ꯑꯗꯨ ꯊꯥꯕ ꯍꯥꯏꯕꯗꯤ ꯃꯩ ꯌꯥꯔꯒ ꯑꯗꯨꯝ ꯊꯥ ꯇꯨꯝꯊꯈ꯭ꯔꯅꯤꯗꯅ
ꯃꯊꯛꯀꯤꯗ ꯑꯣꯏꯅ ꯊꯥꯎ ꯌꯥꯗ ꯋꯥꯔꯤ ꯋꯥ ꯀꯥꯗ ꯄꯨꯂꯞ ꯏꯪꯅꯕ
ꯁꯥꯗ ꯌꯧꯗꯦ ꯀ ꯐꯖꯒꯗꯤ ꯌꯧꯗꯦꯕ
ꯑꯗꯨꯝ ꯑꯗꯨꯝ ꯑꯗꯨꯝ ꯑꯗꯨꯝ ꯏꯪꯉꯛꯄꯅꯦꯍꯦꯟꯅꯪ
ꯏꯪꯕꯨꯗꯤ ꯏꯪꯉꯏꯅꯦꯗꯁꯨ ꯑꯃꯗꯨꯅ ꯏꯁꯥ ꯥꯏꯔꯤꯛꯄꯨꯁꯨ ꯑꯣꯟꯁꯤꯟꯕꯗꯣ ꯅꯨꯡꯉꯥꯏꯕꯗꯣ ꯑ ꯐꯥꯃꯨꯡꯅ ꯄꯨꯁꯜꯂꯅꯤ ꯅꯨꯡꯉꯥꯏ
ꯃꯥꯦ ꯍꯥꯏꯗꯤꯅꯦ ꯑꯆꯧꯕꯗꯨꯅꯅꯦ ꯑꯃ ꯅꯨꯡꯁꯤꯠ ꯎꯝ ꯀꯥꯗ ꯂꯩꯔꯝꯕ ꯑꯁꯥꯕꯗꯣ ꯍꯨꯝꯗꯣꯛꯈꯤꯕꯅꯦꯕ ꯑꯆꯧꯕ ꯊꯥꯕꯗꯣ ꯑꯗꯨꯝ ꯏꯪꯉꯛꯄꯅꯦꯕ
ꯍꯣꯏ ꯍꯣꯏ ꯑꯗꯒꯤ ꯈ꯭ꯋꯥꯏꯗꯒꯤ ꯑꯆꯧꯕ ꯊꯥꯕꯒꯤ ꯆꯟꯁꯤꯅꯅꯦ ꯃꯈꯣꯏꯅꯅ ꯊꯣꯛꯄꯗꯣ ꯊꯣꯛꯄꯗꯣ ꯇꯥꯅꯤꯡꯗꯦꯕꯔꯝꯗꯩꯗ ꯑꯗꯨꯗꯤ
ꯃꯥ
ꯎ ꯃꯅꯨꯡꯗ ꯋꯥꯔꯝꯗ꯭ꯔꯗ ꯅꯏꯕꯒꯦ
ꯑꯩꯗꯤ ꯍꯧꯖꯤꯛ ꯐꯁꯨ ꯁꯨꯞꯄꯒꯅꯦ ꯂꯩꯁꯦ ꯏꯁꯥꯗ ꯍꯥꯏꯕ ꯁꯦꯡꯕ
ꯅꯣꯏ ꯇꯨꯔꯥ
ꯎꯝ
ꯑꯩꯈꯣꯏꯗꯤ ꯁꯥ ꯏꯕꯦꯝ ꯅꯣꯏꯒꯤ ꯏꯅꯝ ꯍꯕꯤ ꯑꯃꯁ ꯄꯤꯛꯏꯀꯣ
ꯎꯝ
ꯑꯗꯨꯃ ꯅꯨꯄꯥ ꯑꯍꯨꯝꯒꯤꯅꯦꯕ ꯅꯠꯇ꯭ꯔꯥ
ꯃꯥꯅꯦ ꯑꯗꯨꯝ ꯃꯣꯏ ꯑꯗꯨꯝ
ꯍꯧꯖꯤ ꯀ ꯍꯧꯖꯤꯛꯅꯖꯤꯅ ꯂꯞ ꯆꯠꯇꯕ꯭ꯔ ꯍꯥꯏꯔꯦꯕ
ꯃꯊꯛꯇ ꯑꯍꯥꯟꯕꯩ ꯃꯊꯛꯇ
ꯎꯝ ꯄꯈꯉ ꯃꯅꯤꯗꯤꯔꯛꯇꯦ
ꯄꯥꯈꯪ ꯑꯅꯤꯗꯣ ꯑꯃꯅ ꯑꯥ ꯃꯕꯨꯡꯈꯣꯏꯗ ꯂꯩꯈꯤꯕꯅꯦ ꯑꯃꯅ ꯑꯕꯨꯡꯉꯒ ꯂꯩꯃꯤꯅꯦ ꯑꯩꯈꯣꯏꯕꯨꯡꯉꯣꯒ ꯂꯩꯃꯤꯟꯅꯩ ꯍꯥꯏꯕꯗꯣ ꯑꯩꯅ ꯑꯍꯟꯗꯪ ꯑꯍꯟꯗꯨꯅ ꯑ ꯑ ꯑꯍꯟꯗꯨꯅ ꯑꯩꯈꯣꯏ ꯏꯕꯨꯡꯉꯣ ꯂꯩꯃꯤꯟꯅꯅꯤꯅ ꯑꯗꯣ ꯑꯇꯣꯝꯕꯁꯤꯅꯅꯦ ꯃꯕꯣꯛꯍꯣꯏꯗ ꯄꯨ ꯃꯥ ꯇꯧꯔ ꯂꯩ
ꯑꯗꯨ ꯑꯗꯨꯝ ꯁꯤꯜꯂꯤ ꯄꯣꯅꯤ ꯀꯅ ꯁꯥ
ꯆꯤꯜꯂꯤꯍꯦ ꯑꯗꯣ ꯃꯣꯏ ꯆꯤꯟꯕ ꯋꯥꯅꯦ ꯍꯥꯏꯗꯤ ꯑꯩꯈꯣꯏꯒꯤ ꯀꯩꯅꯣ ꯍꯥꯏꯗꯤ ꯃꯣꯏꯗꯤ ꯃꯤ ꯌꯥꯝꯕꯩꯅꯦ ꯑꯗꯨꯕꯨꯗꯤ ꯑꯩꯈꯣꯏꯗꯤ ꯃꯤ ꯌꯥꯝꯗꯦꯗꯅ ꯍꯥꯏꯗꯤ ꯃꯤ ꯌꯥꯎꯔꯣꯏ ꯍꯥꯏꯕ ꯈꯣꯏꯒꯤꯗꯤ
ꯌꯥꯎꯗꯦ ꯑꯕꯣꯕꯊꯟꯗ ꯑꯣꯏꯕꯒꯤ ꯅꯣꯏꯗ
ꯃꯥꯅꯦ ꯑꯗꯨꯝ ꯄꯪꯀꯣꯝ ꯀꯣꯝꯕꯗ ꯑꯗꯨꯝ ꯀꯣꯝꯅꯦ ꯍꯥꯏꯕ ꯀꯣꯝꯅꯤ ꯍꯥꯏꯕ ꯌꯥꯝꯅ ꯌꯥꯎꯗꯕꯅꯤꯅ ꯃꯣꯏ ꯑꯃꯨꯛ ꯃꯤꯗꯣ ꯌꯥꯝ ꯌꯥꯝꯃꯤꯗꯅ ꯃꯥꯅꯦ ꯌꯥꯃꯤꯗꯅ ꯑꯗꯒꯤ ꯑꯩꯈꯣꯏꯒꯤ ꯑꯃ ꯌꯨꯝ ꯁꯥꯕꯗꯣ ꯑꯩꯈꯣꯏꯒꯤ ꯌꯨꯝꯁꯦ ꯑꯃ ꯃꯇꯦꯛꯇꯪ ꯑꯣꯏꯔꯕ ꯑꯩꯈꯣꯏꯒꯤ ꯃꯈꯥ ꯃꯊꯛꯇ ꯄꯨꯂꯞ ꯄꯥꯛꯍꯟꯗꯣꯏꯅꯦ ꯄꯥꯛꯍꯟꯗꯣꯏꯅꯦ ꯍꯥꯏꯕꯗꯤ ꯑꯩꯈꯣꯏꯒꯤ ꯆꯪꯉꯛꯐꯝ ꯕꯤꯄꯥꯔꯦꯡꯗꯣ
ꯎꯝ
ꯑ ꯑꯗꯕ ꯌꯧ ꯗꯣꯏꯅꯦꯕ ꯑꯁꯣꯝ ꯅꯥꯀ ꯁꯣꯝꯒꯤ ꯃꯤꯒ ꯊꯪꯅꯕ ꯇꯥꯏꯅꯕꯁꯦ ꯑꯁꯥꯏꯕꯨꯥꯎ ꯀꯥ ꯂꯧꯊꯣꯛꯇꯣꯏꯅꯦꯕ ꯄꯨꯂꯞ ꯃꯊꯛꯇ ꯃꯈꯥꯗ ꯍꯥꯡꯖꯔꯁꯨ
ꯑꯗꯨꯣ ꯅꯣꯏꯗ ꯒꯥꯔꯤ ꯆꯊꯣꯛꯆ ꯃꯈ ꯈꯣꯏꯗ ꯑꯝꯇ ꯌꯥꯔꯒꯦꯀꯣ ꯃꯉꯣꯟꯗ ꯁꯥꯡꯅꯅꯕ ꯋꯥꯅꯦ
ꯒꯥꯔꯤ ꯒꯥꯔꯤ ꯑꯆꯧꯕ ꯆꯪꯕ ꯆꯟꯕꯩ ꯆꯥꯡꯅꯦ ꯊꯝꯃꯤꯗꯣ
ꯑꯁꯝ ꯊ ꯍ ꯏꯔꯣꯏ ꯏ ꯌꯥꯔꯣꯏ
ꯃꯣꯏꯒꯤ ꯃꯃꯥꯡꯒꯤ ꯌꯨꯝꯗꯨꯗꯤ ꯌꯥꯗꯦꯕ ꯑꯗꯨ ꯃꯣꯏ ꯑꯗꯨ ꯍꯥꯏꯗꯤ ꯃꯣꯏ ꯑꯗꯨꯗꯨꯅꯅꯦꯕ ꯌꯥꯍꯟꯗ꯭ꯔꯤꯁꯦ
ꯎ
ꯑꯩꯈꯣꯏ ꯃꯌꯥꯏꯍꯣꯏꯒꯤ ꯁꯥꯔꯤꯗꯣ ꯑꯗꯨꯗꯤ ꯒꯥꯔꯤ ꯑꯆꯧꯕ ꯑꯃ ꯆꯪꯕ ꯆꯟꯅꯕꯒꯤ ꯂꯦꯝ
ꯆꯪꯕ ꯆꯟꯕ ꯍꯥꯏꯁꯦ ꯑꯁꯣ ꯆꯪꯗꯒꯥꯏ ꯆꯪꯗꯗꯒꯤ
ꯍꯃ ꯑꯩ ꯍꯥꯏꯕꯗꯤꯅꯦ ꯏꯁꯨꯦ ꯈꯣꯏ ꯆꯪꯐꯝꯕꯨꯗꯤ ꯂꯩꯇꯦꯕꯀꯣ ꯍꯧꯖꯤ ꯆꯪꯕꯝ ꯂꯩꯇꯦꯗꯅ ꯑ ꯆꯪꯕꯝ ꯂꯩꯇꯕꯁꯦ ꯍꯥꯏꯗꯤ ꯑꯩꯈꯣꯏꯅ ꯁꯥꯔꯤ ꯌꯨꯝ ꯌꯨꯝ ꯁꯥꯔꯤꯗꯨꯗꯤꯅꯦ ꯒꯥꯔꯤ ꯆꯟꯕ ꯆꯪꯕ ꯑꯃ ꯆꯟꯅꯕ ꯁꯥꯥꯏꯅꯦꯕ ꯑꯗꯣ ꯈꯣꯏꯒꯤꯗꯤ ꯑꯅꯧꯕ ꯁꯥꯒꯠꯂꯛꯏꯁꯦ ꯑꯗꯨꯒꯅꯦ ꯑ ꯃꯃꯥꯡꯗ ꯁꯥꯕꯗꯣ ꯃꯃꯥꯡꯒꯤ ꯑꯍꯥꯟꯕ ꯌꯨꯝꯗꯣ ꯑꯗꯨꯗꯨꯅ ꯌꯥꯍꯟꯗ꯭ꯔꯦꯕ ꯑꯗꯨꯁꯨ ꯑꯗꯨꯅ ꯌꯥꯍꯟꯗꯕꯅꯤꯅ ꯐꯔꯛ ꯇꯥꯔꯦꯗꯅ ꯑꯗꯨꯨꯅꯦꯕ
ꯑ ꯃꯣꯏꯁꯤꯁꯨ ꯌꯥꯝ ꯆꯤꯜꯂꯤ ꯀꯨꯝꯃꯧ ꯑꯍꯨꯝꯗꯨꯒꯗ ꯂꯩꯁꯦ
ꯎꯝ ꯃꯊꯛꯇ
ꯃꯣꯏ ꯑꯗꯨꯗꯣꯝꯒꯗꯤꯃ ꯅꯣꯏ ꯀꯌꯥ ꯇꯔꯒ ꯈꯣꯟꯗꯥꯅꯗꯕ꯭ꯔꯣ
ꯀꯩꯕꯥ
ꯑꯗꯨꯕꯨꯗꯤ ꯀꯌꯥ ꯄꯨꯟꯗ꯭ꯔꯅꯣ
ꯍꯥꯏꯗꯤ ꯄꯨꯟꯕ ꯑꯗꯨꯃꯥꯏꯅ ꯆꯥꯕ ꯈꯣꯠꯄꯒꯤꯗꯤ ꯀꯩꯁꯨ ꯄꯨꯟꯗ꯭ꯔꯦꯗ ꯍꯣꯏ ꯏꯅꯃ ꯀꯩꯅꯣꯒ ꯑꯗꯨꯝ ꯄꯨꯜꯂꯦ ꯑꯗꯣ ꯃꯣꯏꯗꯤ ꯄꯨꯟꯗꯦꯕ ꯆꯥꯕ ꯊꯣꯛꯄ ꯇꯧꯕꯗꯣ ꯃꯣꯏꯗꯤ ꯀꯩꯁꯨ ꯌꯥꯎꯗꯦ ꯑꯗꯒꯤ ꯈꯪꯗꯦ ꯑꯃ ꯃ ꯎꯝ ꯍ ꯑꯧ ꯆꯥꯃꯤ ꯂꯩꯏ ꯃꯅꯤ ꯀꯥꯡꯈꯜꯂꯅꯨꯡ ꯍꯦꯛꯇ ꯀꯥꯡ ꯆꯪꯉ ꯂꯩꯔꯝꯃꯦ ꯀꯃꯥꯏꯅ ꯆꯪꯉꯝꯃꯤꯅꯣ ꯈꯪꯗꯦ ꯃꯤ ꯁꯤꯐꯥꯎ
ꯇꯪꯕꯅꯤ ꯇꯪꯕꯅꯤ ꯏꯕꯦꯝ ꯇꯪꯕꯅꯤ ꯀꯥꯡꯅꯅꯈꯣꯏꯔꯁꯦ ꯉꯝꯅꯤꯕꯦꯝ ꯀ ꯂꯩꯅꯦ ꯁꯤꯡꯉꯕꯅꯤ ꯍꯥꯏꯒ ꯁꯨꯝ ꯊꯥꯖꯤꯜꯂꯛꯑꯅꯤ ꯁꯨꯝ ꯃꯅꯝ ꯃꯍꯥꯗ ꯍꯩꯅꯔꯛꯏꯅꯤ ꯀꯩꯅ ꯑꯁꯥꯗ ꯃꯤ ꯍꯥꯏꯁꯦ ꯃ꯭ꯌꯨꯇꯦꯟ ꯑꯣꯏꯔꯛꯄ ꯍꯥꯏꯕꯅꯩꯗꯅ ꯂꯥꯏꯁꯦ ꯄꯥꯏ ꯈꯂꯥ ꯁꯨꯡ ꯄꯥꯗꯅ ꯖꯨꯔ ꯌꯥꯎꯁꯪꯈ꯭ꯔ ꯄꯥꯒꯦ ꯈꯟꯅ ꯈꯟꯅ ꯑꯩ ꯌꯥꯝ ꯀꯂꯤ ꯃꯊꯥ ꯇꯤ ꯁꯥꯏ ꯑꯩꯁꯨ ꯃꯊꯥ ꯇꯤ ꯁꯥꯏ ꯅꯦꯠꯀꯤ ꯄꯩꯀꯥꯐꯝ ꯍꯥꯖꯤꯟꯈꯤꯕꯗꯤ ꯑꯩꯠꯇꯤꯟꯗ ꯂꯩ ꯐ ꯑꯗꯨꯒ ꯇꯦꯀꯤ ꯄꯩꯈꯥꯁꯨ ꯑꯃꯨꯛ ꯇꯧꯁꯜꯂꯛꯑꯅꯤ ꯑꯗꯩ ꯅꯦꯠꯇꯣ ꯑꯃꯨꯛ ꯄꯥꯁ ꯇꯧꯔꯗꯤ ꯑꯃꯨꯛ ꯁꯥꯏꯀꯛꯇꯣꯛꯑꯦꯛꯇ ꯑ ꯑꯩ ꯃꯊꯪ ꯆꯍꯤ ꯑꯩ ꯃꯊꯪ ꯗꯤꯁꯦꯝꯕꯔꯗꯒꯤꯗꯤ ꯑꯃꯨꯛ ꯁꯦꯂꯦꯕꯁ ꯍꯣꯡꯉꯅꯤ ꯑꯃꯨꯛ ꯍꯥꯏ ꯑꯩ ꯀꯔꯝꯕ ꯇꯧꯗꯣꯏꯅꯣ ꯈꯪꯗꯣꯏ ꯇꯣꯛꯑꯅꯤ
ꯎꯝ ꯁꯨꯀꯌ꯭ꯥꯝ ꯀꯨꯏꯅ ꯇꯧꯔꯒ ꯀꯩ ꯆꯥꯟꯅꯔꯤ
ꯑꯗꯨ ꯅꯀꯣ ꯌꯥꯝ ꯐꯥꯏꯅꯦ ꯑꯗꯨ ꯍꯦ ꯑ ꯇꯦꯠꯇꯨꯗꯤ ꯑꯃꯨꯛ ꯄꯥꯁ ꯇꯧꯗꯕ ꯁꯨꯀꯌꯥ ꯌꯥꯗꯕꯥ ꯍꯟꯗꯛ ꯇꯧꯗꯅ ꯑꯩ ꯑꯩ ꯑꯣꯖꯥ ꯑꯣꯏꯕ ꯄꯨꯟꯁꯤꯒꯤ ꯑꯣꯏꯅ ꯇꯣꯛꯍꯟꯅꯤ ꯍꯥꯏꯕꯗꯤ ꯊꯕꯛ ꯂꯧꯔꯝꯗꯗ ꯀꯧꯕ ꯊꯕꯛꯅꯦꯕ ꯑꯦꯟꯇ꯭ꯔꯥꯟꯁꯅꯦꯕ ꯑꯗꯨꯅ ꯑꯗꯨꯒꯤꯗꯨ ꯑꯃꯨꯛ ꯄꯥꯕ ꯍꯧꯖꯤꯜꯂꯤ ꯃꯇꯥꯠ ꯃꯇꯥꯠ ꯃꯇꯥꯠ ꯑꯗꯩ ꯗꯦꯇ ꯑꯩꯇꯤꯟ ꯅꯪꯅꯕ ꯀꯩ ꯄꯥꯔꯗꯣꯔꯤꯒꯦꯗ ꯑꯗꯨꯃ ꯌꯥꯎꯔꯛꯑꯒꯁꯨ ꯑꯣꯖꯥꯗꯣ ꯊꯥꯆꯟꯒꯦ ꯈꯣꯠꯆꯜꯟꯒꯦ ꯄ꯭ꯔꯥꯏꯚꯦꯠ ꯁ꯭ꯀꯨꯜ ꯑꯗꯨꯁꯨ ꯑꯃꯨꯛ ꯌꯥꯎꯔꯛꯇꯔꯦ ꯑꯗꯨꯁꯨ ꯉꯥꯏꯔꯦꯕꯗ ꯆꯍꯤꯁꯤ ꯍꯅꯤ ꯑꯨꯝ ꯁꯨꯝ ꯃꯥꯡꯁꯤꯜꯂꯛꯑꯦ
ꯑꯗꯣ ꯑꯩꯈꯣꯏ ꯏꯃꯥꯟꯕꯤ ꯍꯣꯏꯒꯤꯗꯤꯣꯏꯅꯃꯛ ꯁꯠ ꯆꯠ ꯁꯠꯆꯠ ꯑꯣꯏꯅ ꯀꯃꯥꯏꯅ ꯇꯧꯔꯤꯅꯣ ꯅꯣꯏꯁꯤꯗ ꯃꯆꯥ ꯃꯆꯥ ꯑꯗꯨꯝ ꯆꯪꯁꯤꯟ ꯌꯥꯁꯤꯗ
ꯀꯩꯍꯥꯌꯕꯥ
ꯑꯗꯨꯝ ꯄꯥꯏꯁꯤꯟꯕ ꯌꯥꯏ ꯍꯥꯏꯕ
ꯌꯥꯏ ꯄꯩꯁꯥ ꯌꯥꯗꯕꯩ ꯅꯠꯇ꯭ꯔꯣ ꯑꯩꯈꯣꯏꯅꯗꯧꯔꯤꯁ ꯌꯥꯗꯕ ꯍꯥꯏꯕꯗꯤ ꯌꯥ ꯍꯧꯏ ꯌꯥꯏꯑꯌꯦ ꯌꯥꯕꯗꯣ ꯑꯩꯈꯣꯏꯅ ꯁꯨꯝ ꯑꯩꯈꯣꯏꯒꯤ ꯍꯣꯠꯅꯕꯒꯤꯗꯣ ꯁꯨꯝ ꯌꯦꯡꯂꯡꯦ ꯑꯗ ꯍꯣꯠꯅꯕ꯭ꯔꯥꯁꯨ ꯍꯣꯅꯕ ꯍꯣꯠꯅꯕ꯭ꯔꯥꯁꯨ ꯄꯥꯡꯒꯜ ꯄꯨꯊꯣꯛꯅꯕꯁꯨ ꯍꯣꯠꯅꯗ ꯍꯣꯠꯅꯗꯕ꯭ꯔꯥ ꯍꯣꯠꯅꯗꯕ ꯅꯠꯇꯕ ꯑꯃ ꯂꯩꯗꯤ ꯍꯥꯏꯅꯦ ꯗꯤꯔꯦ ꯗꯤꯔꯦ ꯗꯤꯔꯦ ꯇꯧ ꯂꯩ ꯇꯃꯤ ꯁꯨꯝ ꯎꯒ ꯂꯕꯦꯗ ꯆꯍꯤ ꯑꯅꯤ ꯑꯨ ꯁꯂꯥꯛꯑꯅꯤꯨꯛ ꯍꯥꯏꯕꯗꯤ ꯃꯇꯨꯡ ꯍꯣꯠꯅꯔꯛꯦ ꯃꯇꯨꯡꯗ
ꯆꯠꯂꯤꯀꯥꯟꯗꯨꯗꯤ ꯈꯔꯕꯨ ꯐꯔꯦ ꯅꯠꯇ꯭ꯔꯥ
ꯄꯥꯔꯝꯃꯦꯕ ꯆꯠꯂꯤꯀꯥꯟꯗ ꯏꯁꯥ ꯏꯁꯇꯤꯞꯅꯥ ꯆꯠꯂꯛꯑꯝꯃꯤꯌꯦ ꯑꯁ ꯅꯨꯡꯇꯒ ꯆꯠꯂꯤꯉꯩ ꯑꯗꯨꯒꯗ ꯑꯁ ꯅꯣꯡꯃꯗ ꯀ꯭ꯂꯥꯁ ꯇꯔꯨꯛ ꯇꯔꯦꯠꯀ ꯌꯥꯎꯕꯩꯅꯤ ꯍꯥꯏꯕꯗꯤ ꯀꯣꯛ ꯆꯤꯛꯂ ꯆꯤꯛꯅ ꯇꯧꯗ ꯌꯥꯗꯦ ꯀꯥꯏꯅ ꯈꯂ ꯌꯥꯃꯤ ꯍꯧꯖꯤꯛꯁꯤꯅ ꯑꯗꯨꯒꯨꯝꯕ ꯋꯤꯜ ꯄꯋꯔꯁꯤꯃ ꯖꯦꯔꯣ ꯂꯩꯈ꯭ꯔꯕꯅꯦ ꯀꯔꯤꯝꯇ ꯌꯨꯝꯗ ꯇꯧꯅꯤꯡꯉꯒ ꯈꯔ ꯇꯧꯔꯅꯤ ꯇꯧꯅꯤꯡꯗꯦ ꯈꯔ ꯇꯣꯛꯑꯅꯤ ꯅꯣꯡꯐꯥꯛꯂꯣꯏ ꯍꯄ ꯑꯃ ꯀꯩꯅꯣ ꯇꯧꯅꯤꯡꯉꯥꯏ ꯃꯤꯔꯦꯝ ꯀꯥꯏ ꯍꯥꯏꯕꯗꯣ ꯍꯪꯕ꯭ꯔꯥ ꯁ ꯁ ꯈꯤꯇꯪ ꯉꯥꯏꯍꯥꯛ ꯇꯧꯕ ꯈꯣꯠꯄ ꯑꯗꯨꯕꯨ ꯇꯧꯋꯤ ꯇꯧꯔꯒꯁꯨ ꯑꯗꯨꯗꯤ ꯑꯣꯏꯕ ꯌꯥꯕ ꯊꯕꯛ ꯅꯠꯇꯦꯗꯅ
ꯃꯥꯅꯦ ꯃꯥꯅꯦ
ꯂꯥꯏꯐ ꯇꯥꯏꯝꯒꯤ ꯑꯗꯨꯅ ꯃꯊꯥꯗꯣ ꯂꯔꯣꯏꯕꯤ ꯁꯥꯏ ꯍꯥꯏꯕ ꯍꯥꯏꯕꯗꯤ ꯑꯦ ꯃꯤꯗꯤ ꯑꯩꯅ ꯁꯃꯥꯏꯅ ꯇꯧꯋꯦ ꯀꯁꯤ ꯇꯧ ꯎꯝ ꯊꯝꯃꯣ ꯊꯝꯃꯣ